ꯇꯥꯔꯦ ꯇꯥꯔꯦ ꯑꯩ ꯇꯥꯒꯗ꯭ꯔꯣ
ꯇꯥꯏ ꯇꯥꯏ
ꯑꯣ
ꯎꯝ ꯇ ꯅ ꯃꯤ ꯌꯥꯗꯉ ꯏꯝ ꯇꯧ ꯆꯄꯣ ꯆꯅꯤ ꯃꯅꯤ ꯌꯥꯗ꯭ꯔꯦ
ꯀꯥꯟꯗꯦ ꯀꯥꯟꯗ ꯐꯦꯟꯗ ꯆ ꯎꯝ ꯀꯥꯟꯗꯦ ꯀꯥꯟꯗꯦꯗꯨ ꯃ ꯑꯃ ꯇꯧꯕꯕ ꯌꯥꯎꯕꯖꯤ ꯇꯝꯕ ꯌꯥꯎꯕ ꯇꯞꯖꯤꯜꯔꯣ
ꯇꯝꯗꯣꯏꯅꯤ ꯇꯝꯅꯧꯔꯤꯅꯤ ꯊꯤꯔꯤ ꯀꯅꯤ
ꯑꯩꯁꯨ ꯑꯥꯏ ꯇꯤ ꯑꯥꯏꯗ ꯀꯩꯅꯣꯒꯤ ꯍꯇ ꯑꯩꯗꯤ ꯑꯗꯨꯝ ꯇꯝꯁꯤꯜꯂꯅꯤ ꯑꯗꯨ ꯈꯜꯂꯛꯑꯗꯤ ꯑꯗꯨꯒ ꯀꯝꯄ꯭ꯌꯨꯇꯔ ꯀꯣꯁ ꯀꯝꯄ꯭ꯌꯨꯇꯔ ꯀꯣꯆꯤꯡꯁꯨꯝ ꯆꯠꯁꯤꯜꯂꯅꯤ ꯃ ꯃꯅꯤ ꯆꯃꯅꯦ ꯑꯥꯏ ꯇꯤ ꯑꯥꯏꯗꯨꯅ ꯑꯩꯅ ꯍꯧꯗꯣꯛꯄ ꯀꯝꯄ꯭ꯌꯨꯇꯔꯗꯨꯅ ꯃꯥꯅ ꯍꯧꯗꯣꯔꯛꯄ
ꯎꯝ
ꯍꯣꯏ ꯑꯥꯏ ꯇꯤ ꯑꯥꯏꯒꯤꯗꯨꯕꯨꯗꯤ ꯃꯥꯟꯅꯗꯦꯀꯣ ꯃꯥꯅ ꯑꯃꯨꯛ ꯑꯇꯣꯞꯄꯗ ꯂꯧꯕꯅꯦꯕ
ꯑꯥ
ꯁꯕꯖꯦꯛꯦꯟ ꯃꯦꯟ ꯁꯕꯖꯦꯛꯇꯨꯗꯤ ꯃꯥꯟꯗꯦ ꯑꯇꯩ ꯀꯩꯅꯣꯃ ꯑꯗꯨꯗꯤ ꯆꯞ ꯃꯥꯟꯅꯅ ꯃꯦꯟꯁꯤꯟꯅꯒꯦꯅꯤ
ꯎꯝ ꯑꯗꯨꯅꯤ ꯆꯠꯃꯤꯟꯅꯕꯗꯣ ꯑꯗꯨ ꯆꯠꯃꯤꯟꯅꯕꯗꯣ ꯅꯨꯡꯉꯥꯏꯗꯣꯏꯅꯤ
ꯑꯅꯤ ꯀꯣꯂꯁ ꯀꯣꯂꯦꯁ ꯃꯛ ꯐꯖ ꯇꯕ ꯑꯣ ꯑꯩꯗꯤ ꯍꯟꯇꯛꯇꯤ ꯀꯔꯥꯡ ꯐꯥꯛ ꯇꯧꯔꯅ ꯍꯤ ꯑꯍꯨꯝꯗꯩꯅ ꯇꯣꯡꯗꯣꯏꯁꯦ
ꯀꯣꯂꯦꯖꯇꯗꯤ ꯆꯠꯇ꯭ꯔꯁꯨ ꯌꯥꯏ ꯀꯩꯅꯣ ꯑꯦꯛꯖꯥꯝ ꯊꯥꯔꯛꯇꯪ ꯆꯠꯂꯣꯑꯣ
ꯀꯣꯂꯦꯖꯨꯝ ꯁꯦꯟꯇꯔ ꯄꯤꯔꯛꯄꯗꯒꯤꯗꯤ ꯀꯩꯅꯣꯝ ꯇꯧꯔꯦ
ꯀꯩ ꯀ ꯀꯥꯏ ꯄꯤ ꯃꯖꯥ
ꯍꯥꯥ
ꯍꯥꯏ ꯄꯔꯏꯅꯣ
ꯁꯦꯟꯇꯔ ꯑꯩꯈꯣꯏ ꯂꯤꯕꯔꯦꯜꯗ ꯐꯖꯕꯅꯦ ꯑꯩ ꯐꯥꯔꯁꯦ ꯐꯥꯔꯁ ꯗꯦꯗ ꯑꯩ ꯕꯦꯛꯁꯦ
ꯍꯖꯔꯅꯦ
ꯑꯇꯩ ꯁꯖꯦꯛ ꯑꯀꯣꯟꯕ ꯑꯍꯨꯝꯗꯨꯕꯨꯗꯤ ꯀꯩꯝ ꯇꯧꯗꯦꯀꯣ
ꯑ
ꯎꯝ
ꯂꯤꯄꯔꯦ ꯂꯤꯄꯔꯦꯟ ꯅꯨꯡꯉꯥꯏꯇꯕ꯭ꯔꯥ ꯍꯥꯏꯁꯦ
ꯑꯕꯨ ꯀꯦꯝ ꯌꯥꯔ ꯈꯈꯤꯜꯜꯂꯤꯨ
ꯎꯝ ꯎꯝꯃꯤ ꯑꯗꯨ ꯂꯥꯏꯔꯤꯛ ꯄꯥꯎ ꯄꯥꯎꯗ ꯑꯗꯨꯝ ꯌꯦꯦꯝ ꯁꯥꯟꯅ ꯂꯩ ꯇꯨ ꯁꯥꯟꯗꯅ ꯂꯩꯕ
ꯀꯩꯅꯣ ꯇꯧꯋ ꯌꯥ ꯏꯕꯨꯡꯉꯣ ꯀꯣꯂꯦꯖꯇꯣ ꯀꯥꯔꯒ ꯐꯖꯅ ꯂꯔꯞꯄꯔ ꯊꯥꯒꯦ ꯈꯜꯂꯗꯤ ꯏꯁꯇꯦꯟꯗꯔꯗꯠꯇ ꯇꯝꯃꯝꯗ꯭ꯔꯁꯨ ꯗꯤ ꯑꯦꯝꯗ ꯇꯝꯃꯝ ꯌꯥꯏꯣ
ꯈꯜꯂꯤꯔꯥ ꯄꯨꯡ ꯀꯥ ꯀꯥꯔꯒ ꯑꯗꯨꯝ ꯑꯩꯖꯝ ꯊꯥꯗꯪ ꯆꯟ ꯈꯟꯕ꯭ꯔꯕ
ꯑꯗꯨꯗꯤ ꯀꯩꯅꯣꯒꯤ ꯋꯥꯅꯤꯗ ꯀꯣꯂꯦꯖ ꯁꯦꯟꯇꯔꯗꯣ ꯑꯦꯟꯇ ꯄꯤꯗ꯭ꯔꯤꯉꯥꯟꯗꯗꯤ ꯀꯣꯂꯦ ꯍꯥꯏꯗꯤ ꯗꯤꯒ꯭ꯔꯤꯗꯨꯒꯤ ꯋꯥꯅꯤꯒ ꯍꯥꯏꯗꯤ ꯕꯤ ꯑꯦꯗꯨ ꯑꯃꯗꯤꯝ ꯂꯣꯏꯁꯤꯜꯂꯤ ꯈꯣꯠꯂꯤ ꯇꯧꯕꯗꯣ ꯁꯥꯔꯇꯤꯐꯤꯀꯦꯠꯇꯣ ꯊꯣꯛꯒꯦ ꯇꯧꯕꯅꯤꯗ ꯑꯗꯨꯒꯤ ꯈꯟꯗ ꯇꯝꯈꯤꯁꯤꯅꯦꯗ
ꯎ ꯈꯪꯗꯦ
ꯃꯥ
ꯑꯩꯁꯨ ꯇꯝꯅꯤꯡꯉ ꯁꯨꯝ ꯇꯥꯔ ꯂꯩꯕꯁꯨ ꯋꯥꯁꯜꯂꯛꯑꯦ
ꯀꯝꯄꯤꯨꯇꯔ ꯀ ꯀ꯭ꯂꯥꯁ ꯑꯃꯗ ꯁꯤꯂꯣ
ꯎꯝ
ꯑꯩꯁ ꯀꯝꯄ꯭ꯌꯨꯇꯔ ꯀ꯭ꯂꯥꯁꯅꯦ ꯆꯠꯂꯤꯁꯦ ꯍꯧꯖꯤꯛ ꯆꯠꯇꯣꯔꯣꯝꯅꯦ ꯑꯩꯁꯨ ꯁꯌꯥꯝ ꯀꯩꯅꯣ ꯇꯧꯕ ꯉꯥꯏꯅꯦꯕ ꯃꯣꯏ ꯃꯥ ꯁꯨꯇꯤ ꯊꯥꯔꯤ ꯍꯥꯏꯕ ꯃꯣꯏꯒꯤ ꯀꯝꯄꯌꯨꯇꯔ ꯀꯣꯆꯤꯡ ꯃꯐꯝꯗꯣ ꯃꯃ ꯑꯩꯅ ꯅꯪ ꯀꯣꯆꯤꯡ ꯆꯠꯇꯕ ꯅꯨꯃꯤꯠ ꯃꯣꯏꯅ ꯍꯥꯏꯔꯛꯄ ꯅꯨꯃꯤꯠꯇꯨꯗ ꯍꯥꯏꯔꯛꯑꯣ ꯄꯨꯣꯏꯟꯅ ꯆꯠꯃꯤꯟꯅꯔꯁꯤ ꯐꯣꯝꯗꯣ ꯂꯧꯔꯁꯤ ꯣꯔ ꯃꯦꯟꯖꯦꯜꯂꯗꯤ ꯑꯦꯗꯃꯤꯁꯟ ꯇꯧꯔꯝꯃꯗꯤꯅ ꯑꯗꯨꯃꯥꯏꯅ ꯍꯥꯏꯌꯣ ꯑꯩꯅ
ꯑꯗꯨ ꯀ꯭ꯋꯥꯀꯥꯇꯤꯒꯤꯗ ꯁꯣꯔꯠ ꯇꯥꯔꯝꯗꯣ ꯌꯥꯕ꯭ꯔꯥꯁꯨꯅꯦ ꯍꯪꯅꯤꯡꯉꯁꯤꯦ
ꯁꯣꯔꯠ ꯇꯥꯔꯝꯗ ꯊꯥ ꯇꯔꯨꯛ ꯃꯨꯛꯀꯤꯗ ꯌꯥꯔꯝꯅꯤ ꯂꯩꯕꯅꯦ ꯀꯣꯆꯤꯡ ꯀꯣꯆꯤꯡ ꯍꯥꯏꯗꯤ ꯅꯪꯅ ꯇꯝꯅꯤꯡꯉꯤ ꯃꯈꯥ ꯃꯈꯥꯗꯨꯒꯤ ꯑꯣꯟꯕꯅꯦꯕ ꯑꯗꯨꯗꯤ ꯑꯗꯨꯗꯤ ꯐꯖꯅ ꯍꯪꯉꯒꯀꯣ ꯅꯪꯅ ꯇꯝꯅꯤꯡꯉꯤꯕ ꯍꯥꯏꯗꯤ ꯅꯪ ꯀꯔꯤ ꯗꯤꯒ꯭ꯔꯤ ꯗꯤꯒ꯭ꯔꯤꯗꯨꯒꯤ ꯃꯈꯥ ꯄꯣ ꯆꯨꯝꯅꯒꯤ ꯁꯥꯔꯇꯤꯐꯤꯀꯦꯠꯀꯤ ꯑꯣꯏꯔꯗꯤ ꯊꯥ ꯇꯔꯨꯛꯀꯤꯗ ꯑꯗꯨꯝ ꯌꯥꯕꯅꯦꯕ
ꯎꯝ
ꯑꯗꯨ ꯅꯪ ꯇ꯭ꯔꯤꯄꯜ ꯁꯤꯌꯦꯔꯣ ꯅꯪꯒꯤꯗ
ꯇ꯭ꯔꯤꯄꯜꯁꯤ
ꯆꯄꯜꯁꯤꯗꯣ ꯈꯪꯗꯁꯦ ꯅꯪꯅ ꯁꯥꯔꯇꯤꯐꯤꯀꯦꯠ ꯑꯃ ꯍꯥꯞꯗꯔꯦ ꯕꯤ ꯁꯤ ꯑꯦ
ꯁꯤꯤꯅꯤ ꯑꯗꯨꯗꯤ ꯑꯗꯨꯗꯤ ꯀꯣꯔꯔ
ꯀꯣꯔꯁꯅꯦ
ꯎꯝ
ꯕꯤ ꯁꯤ ꯑꯦꯗꯨꯗꯤ ꯆꯍꯤ ꯑꯅꯤꯃ ꯆꯅꯤ ꯑꯅꯤ ꯑꯍꯨꯝ ꯆꯪꯉꯝꯅꯦ
ꯑꯥ ꯑ ꯅꯨꯡꯉꯥꯏ
ꯑꯥ ꯑꯗꯨ ꯇꯧꯁꯤꯜꯂꯨ ꯀꯩꯅꯣ ꯑꯗꯨꯝ ꯍꯧꯖꯤꯛꯇꯤ ꯅꯪ ꯇꯧꯍꯧꯗꯅ ꯅꯪ ꯍꯌꯦꯡ ꯀꯣꯟꯅ ꯇꯧꯔꯅꯤ ꯅꯪ ꯀ ꯁꯨꯝ ꯊꯦꯡꯗꯔꯤꯈꯩ ꯁꯨꯝ ꯁꯥꯡꯗꯔꯛꯀꯅꯤ
ꯑꯗꯨꯗꯅꯦ ꯑꯦꯠꯃꯤꯁꯟ ꯇꯧꯕꯩ ꯊꯤꯔꯤꯦꯅꯤꯅꯦ ꯏꯕꯨꯡꯉꯣ
ꯇꯧꯕ ꯁꯒꯤꯗ ꯃꯔꯤ ꯆꯃꯉ ꯉꯥꯛꯇꯅꯤ ꯍꯥꯏꯖꯗꯦ
ꯅꯣꯏꯗꯨꯗꯤ ꯀꯩꯅꯣꯅꯤꯍꯦ ꯅꯣꯏꯗꯨꯪꯅꯦ ꯀꯩꯅꯣ ꯃꯆꯥ ꯃꯁꯨꯅꯤꯗꯅ ꯑꯩꯈꯣꯏꯁꯤ ꯑꯆꯧꯕ ꯇꯔꯦꯠ
ꯑꯗꯨ ꯍꯧꯗꯤ ꯍꯪꯉꯤ ꯈꯗꯗꯅ
ꯀꯣꯂꯦꯖ ꯇꯝꯕꯒꯨꯝꯕꯅꯤꯗ
ꯂꯅꯤ ꯂꯤꯇ ꯊꯝ ꯊ ꯂꯣꯒꯅ
ꯇꯔꯦ ꯍꯥꯏ ꯇꯥꯏ ꯆ
ꯑ ꯇꯃꯂ ꯐꯜꯗ
ꯟ
ꯔꯁ ꯆ
ꯎ ꯔꯥꯕꯤꯀꯤꯗꯤ ꯇꯥꯡꯃꯜꯜꯂꯤꯕꯨ
ꯥꯁ ꯍꯀ ꯇꯧ
ꯅ ꯐꯣꯟ ꯇꯄꯦ ꯃ ꯀꯣꯟ ꯇꯄ
ꯔꯥꯃꯤꯁꯀꯤꯗꯣ ꯃꯥꯏꯗꯣ ꯐꯣꯟ ꯐꯣꯟ ꯇꯠꯄꯤꯕ
ꯑ ꯑꯗꯨ ꯌꯥꯔꯦ
ꯔꯥꯃꯦꯁꯇꯣ ꯃꯥꯒꯤꯗꯣ ꯃꯥꯒꯤꯗꯣ ꯄꯩꯁꯥꯗꯤ ꯆꯥꯎꯕꯅꯤ
ꯑꯗꯨꯅꯦ ꯍꯥꯏꯁꯦ ꯃꯣꯏ ꯕꯦꯡꯒ꯭ꯂ ꯕꯦꯡꯒꯂꯣꯔ ꯀꯥꯏꯗꯒꯤ
ꯍꯣꯁꯇꯤꯜ ꯈꯛꯇꯪ ꯂꯩꯕꯗ ꯄꯩꯁꯥ ꯆꯥꯎꯒ ꯑ ꯑꯗꯨ ꯀꯩꯅꯣꯅꯤꯗ ꯃꯤ ꯃꯤꯒꯤ ꯂꯝꯗ ꯂꯩꯕ ꯍꯥꯏꯔꯦꯗꯅ
ꯃꯥꯅꯦꯦ ꯑꯗꯩꯗꯤ ꯃꯥꯅ ꯅꯍꯥꯟ ꯀꯩꯅꯣ ꯊꯛꯄꯤ ꯆꯥꯕꯤꯒꯤ ꯊꯥꯔꯩꯗꯤ ꯌꯦꯡꯉ ꯂꯤꯁꯤꯡ ꯑꯃ ꯌꯎꯔꯤꯒ ꯂꯥꯛꯄꯗꯪꯗ ꯍꯣꯏꯔꯤ ꯀꯥꯊꯣꯛꯄꯊ
ꯍꯣꯏ ꯑꯗꯨꯕꯨꯗꯤ ꯁꯨꯝ ꯅꯣꯡ ꯐꯥꯗꯣꯛ ꯀꯣꯏ ꯊꯣꯛꯣꯛꯄꯗ ꯑꯗꯨ ꯑꯗꯨꯝꯕ ꯊꯛꯄꯩ ꯋꯥꯅꯤꯗ
ꯍꯣꯏ ꯑꯗꯨꯅꯦꯖ ꯑꯗꯣ ꯅꯣꯡ ꯐꯥꯗ ꯍꯥꯏꯁꯦ ꯃꯔꯣ ꯌꯥꯥꯅꯤꯡꯕ ꯊꯥꯛꯅꯤꯡꯕꯒ
ꯌꯨꯝꯗ ꯂꯩ ꯌꯨꯝꯗ ꯂꯩꯕꯒ ꯑꯃ ꯁꯣꯝ ꯂꯩ ꯂꯩꯕ ꯆꯅ ꯀꯅ ꯀꯣ ꯃꯥ ꯌꯨꯝꯗ ꯂꯩꯀꯥꯟꯗ ꯃꯥ ꯅꯣꯏꯈꯤꯅꯤ
ꯍꯧꯖꯤ ꯄꯨꯔꯥ ꯀꯪꯗꯔꯕꯅꯤꯉꯣ
ꯐꯪꯉꯕꯅꯤ ꯍ ꯃꯥ ꯍ ꯇꯥꯔꯕꯅꯦ
ꯃꯥꯗꯤ ꯑꯗꯨ ꯂꯩꯕꯁꯨ ꯑꯗꯨꯝ ꯃꯁꯛꯇꯨꯒ ꯆꯞꯥꯟꯅ
ꯒ ꯐ ꯄꯔꯦ
ꯑꯗꯩ ꯃ ꯃꯌꯥꯝ ꯃ ꯆꯥꯅꯒ ꯑꯗꯨꯝ ꯃꯣꯏ ꯄꯥꯔꯇꯤꯅꯤ ꯀꯥꯏꯅꯒ
ꯃꯥꯔꯤꯗ ꯏꯗꯅ ꯑꯁ
ꯅꯪ ꯀꯣꯟꯗ ꯑꯇꯞꯄ ꯌꯥ ꯃꯑꯣꯡ ꯇꯞꯊꯏꯗꯣ ꯀꯩꯅꯣ
ꯈꯪꯗꯤ ꯑꯩ ꯈꯣꯟꯁꯦ ꯀꯩꯩꯅꯣ ꯇꯞꯊꯩ
ꯃꯄꯥ ꯃꯄꯥ ꯔꯣꯅ ꯃꯄꯥꯝ ꯊꯤꯔꯒꯅꯤ
ꯀꯝ ꯇꯧꯗ꯭ꯔꯣꯕꯖꯤꯦ
ꯑꯗꯨ ꯆꯞ ꯆꯥꯔꯦꯗꯣ ꯑ ꯇꯞꯊꯈꯤꯕ ꯍꯦꯛꯇ
ꯑ ꯔꯃꯦꯁ ꯈꯪꯗꯦ ꯃꯥ ꯊꯣꯛꯂꯛ ꯃꯥ ꯊꯣꯛꯂꯛ ꯀꯔ ꯀꯥꯟ ꯊꯂꯛ ꯀ ꯈꯪꯗꯦ
ꯃꯥꯏꯁꯦ ꯆꯍꯤ ꯀꯌꯥꯒꯤꯅꯣ ꯃꯥꯏ ꯆꯍꯤ ꯑꯅꯤ ꯑꯃꯗꯤ ꯐꯥꯔꯝꯕꯅꯤꯅ
ꯆꯍꯤ ꯑꯃ ꯑꯃꯗꯤ ꯐꯥꯔꯝꯃꯅꯤ
ꯗꯅꯦ ꯆ
ꯑꯃꯁꯦ ꯈꯣꯀꯣ ꯑꯃ ꯐꯥꯠꯇ꯭ꯔꯤ
ꯑꯗ꯭ꯔꯌꯥ
ꯑꯥ
ꯑꯗꯨꯅꯤ ꯃ ꯆꯍꯤ ꯑꯃꯒ ꯂꯣꯏꯔꯒ ꯊꯂꯛꯇꯣꯏꯝꯅꯤꯕ
ꯍꯧꯖꯤꯛ ꯖꯨꯟ ꯅꯤ ꯍꯧꯖꯤꯛ ꯖꯨꯂꯥꯏ ꯖꯨꯟ ꯖꯨꯂꯥꯏ ꯀꯣ ꯍꯧꯖꯤꯛ ꯖꯨꯟꯂ ꯖꯨꯂꯥꯏ ꯔ ꯃꯦ ꯖꯨꯟ ꯖꯨꯂꯥꯏ ꯅꯠꯇꯕꯥ
ꯅꯠꯇ‌ꯦ
ꯍ‌ꯣꯏ ꯍ‌ꯣꯏ ꯃꯥ
ꯖꯨꯂꯥꯏ ꯑꯣꯏꯔꯝꯃꯅꯤ ꯖꯨꯂꯥꯏꯅꯤ
ꯖꯨꯂꯥꯏ ꯑ‌ꯣꯏꯔꯝꯅꯤꯗ
ꯃꯥꯅꯤ ꯖꯨꯂꯥꯏꯅꯦ
ꯎꯝ ꯑꯣ ꯑꯣ ꯆꯍꯤ ꯑꯃꯃꯨꯛꯀꯤ ꯆꯥꯡꯗꯤ ꯐꯥꯔꯝꯃꯅꯤ ꯃꯥ
ꯑꯗꯨꯅꯦ ꯑ
ꯋ‌ꯣ ꯀꯃꯥꯏꯅ ꯇꯧꯕꯅꯣ ꯒ꯭ꯌꯥꯟ ꯇꯥꯗ‌ꯦ
ꯑꯩꯁꯨ ꯆꯪꯕꯨ ꯆꯪꯈ꯭ꯔꯗꯤ ꯅꯤ ꯊꯣꯛꯂꯛꯑꯔꯣꯏ ꯏꯕꯨꯨꯡꯉ‌ꯣ ꯄꯩꯁꯥ ꯄꯩꯁꯥ ꯄꯥꯝꯃꯨꯏ ꯑꯥꯗ ꯑꯗꯨꯝ ꯂꯩꯈ꯭ꯔꯅ
ꯑꯗꯨꯗꯤ ꯍꯣꯏ ꯑꯥ ꯂꯩꯕꯗꯨꯗꯤ ꯀꯩꯅꯣ ꯇꯧꯋꯤꯗ ꯃꯤ ꯃꯤꯒꯤ ꯃꯈꯥ ꯄꯣꯜꯂꯤꯗ ꯏꯪꯂꯤꯁꯃꯦꯟ ꯍꯩꯔꯗꯤ ꯀꯩꯅꯣ ꯇꯧꯋꯦꯕ ꯍꯥꯏꯗꯤ ꯃꯁꯥ ꯃꯁꯥꯁꯨ ꯃꯈꯥ ꯄꯣꯜꯂꯤꯗꯅ
ꯎꯝ ꯑꯗꯨꯅ‌ꯦ ꯑ ꯑꯗꯨꯝ ꯐꯤꯁꯟꯈꯔꯒ ꯀꯩꯅꯣ ꯇꯧꯕ ꯑꯗꯨꯝ ꯆꯞ ꯆꯥꯔꯅꯤ ꯄꯥꯔꯠꯇꯥꯏꯝ ꯒꯨꯝ ꯇꯧꯁꯤꯟꯈꯔꯒ
ꯁꯋꯥꯏꯗ ꯍꯣꯏ ꯑꯥꯗꯗꯤ ꯑꯗꯨꯝ ꯄꯥꯔꯠ ꯇꯥꯏꯝꯁꯦ ꯂꯩꯀꯣ ꯍꯥꯏꯗꯤ ꯁ꯭ꯋꯥꯏꯗꯅ ꯑꯃꯨꯛ ꯄꯥꯔꯠ ꯇꯥꯏꯝꯁꯦ ꯄꯥꯛ ꯐ ꯐꯪꯗ‌ꯦ ꯑꯗꯨꯅ ꯄꯥꯔꯠ ꯇꯥꯏꯝꯒꯤ ꯊꯕꯛꯁꯤ ꯃꯅꯤꯄꯨꯔꯗꯗꯤ ꯄꯥꯛ ꯐꯪꯗꯦꯕꯀꯣ
ꯎꯝ ꯗ‌ꯦ ꯄꯥꯔꯠ ꯇꯥꯏꯝ ꯍꯥꯏꯔꯗꯤ ꯗꯤꯂꯤꯚꯔꯤꯒꯨꯝꯕ ꯑꯗꯩꯗꯤ ꯀꯦꯐꯦ ꯕꯨꯒ‌ꯦꯗ ꯈꯔ ꯇꯧꯕꯗ ꯑꯗꯨꯝ ꯃꯉꯥꯏꯔꯦ
ꯗꯤꯂꯤꯚꯔꯤꯗ ꯄꯥꯔꯠ ꯇꯥꯏꯝ ꯂꯩꯇ‌ꯦ ꯗꯤꯂꯤꯚꯔꯤ ꯗꯤ ꯄꯥꯔꯠ ꯇꯥꯏꯝ ꯆꯤꯡꯗꯔ‌ꯦꯗ
ꯂꯩꯌꯦ ꯅꯍꯥꯟ ꯑꯃ ꯀꯧꯔꯛꯑꯝꯕꯅ ꯑꯩꯅ ꯌꯥꯎꯖꯤꯔ ꯇꯧꯕꯅ‌ꯦ ꯇꯜꯂꯕ
ꯀꯥꯏꯗꯩ ꯄꯥꯔꯠ ꯇꯥꯏꯝ ꯃ‌ꯣꯏ ꯍꯥꯏꯔꯛꯇꯣꯏ ꯁ‌ꯦ ꯁꯋꯥꯏꯗ ꯍꯧꯖꯤꯛꯀꯥꯟꯗꯤ ꯄꯥꯔꯠ ꯇꯥꯏꯝ ꯄꯨꯡ ꯀꯩꯅꯣ ꯅꯨꯃꯤꯗꯥꯡꯒꯤꯒ ꯍꯥꯏꯔꯒ ꯄꯨꯡ ꯄꯨꯨꯡ ꯑꯃ ꯑꯅꯤꯐꯧ ꯀ ꯍꯥꯏꯔꯛꯀꯅꯤ ꯇꯧꯋ‌ꯣ ꯑꯗꯨꯗꯤ ꯀꯃꯥꯏꯅ ꯉꯝꯅꯤ ꯍꯥꯏꯗꯤ ꯍꯥꯏꯗꯤ ꯄꯥꯔꯠ ꯇꯥꯏꯝ ꯍꯥꯏꯔꯒ ꯑꯩꯈꯣꯏꯅ ꯑꯩꯈꯣꯏꯅ ꯇꯧꯅꯤꯡꯕ ꯃꯇꯝ ꯍꯥꯏꯕ ꯑꯃ ꯂꯩꯗꯅ ꯁꯪꯒꯗꯨꯕ ꯑꯗꯨ ꯃꯇꯝꯗꯨ ꯋꯥꯅꯦꯕ
ꯃꯥꯅ‌ꯦ ꯑꯗꯨꯃꯥꯏꯅ ꯅꯍꯥꯟ ꯄꯥꯔꯠ ꯇꯥꯏꯝꯒꯤ ꯑꯃꯗꯤ ꯊꯤꯔꯛꯑꯝꯕꯅꯦꯕ
ꯀꯩ ꯊꯤꯔꯛ ꯀꯩ ꯊꯕꯛꯀꯤꯅ‌ꯣ ꯍꯥꯏꯁ‌ꯦ
ꯗꯤꯂꯤꯕꯔꯤ ꯗꯦꯂꯤꯕꯔꯤ
ꯀꯩ ꯗꯦꯂꯤꯚꯔꯤ ꯇꯧꯕꯩꯅꯣ
ꯀꯔꯝ ꯐꯨꯠ ꯑꯆꯥꯄꯣꯠ ꯀꯩ ꯀꯥ ꯌꯣꯜꯂꯝꯃꯅꯤꯅ
ꯑꯣ
ꯎꯝ ꯂ‌ꯣꯟꯒꯤ ꯂꯥꯛꯄꯩ ꯈꯣꯠꯄꯩꯒꯤꯒ ꯑꯗꯨꯗꯨꯒꯤ
ꯀꯩꯅꯣ ꯇꯧꯔꯗꯤ ꯑꯗꯨꯝ ꯀꯥꯟꯗꯤ ꯀꯥꯟꯅꯔꯝꯅꯦ ꯑꯗꯨ ꯗꯤꯂꯤꯚꯔꯤ ꯇꯧꯕ ꯍꯥꯏꯗꯤ ꯃꯣꯏ ꯑꯗꯨꯗꯤ ꯄꯣꯠꯇꯣ ꯊꯤꯜꯂꯤꯈꯩ ꯀꯩꯅꯣ ꯇꯧꯕꯅꯦ
ꯅꯠꯇ‌ꯦ ꯅꯠꯇ‌ꯦ ꯐꯨꯠ ꯐꯨꯠ ꯋꯥꯏꯐꯥꯏꯒꯤ ꯐꯨꯠ ꯋꯥꯏꯐꯥꯏꯒꯤ
ꯑꯣ ꯐꯨꯠ ꯋꯥꯏꯐꯥꯏꯒꯤꯗꯤ ꯑꯣ ꯍꯣꯏ
ꯇꯞꯄꯦ ꯇꯞꯄꯦ ꯇꯥꯗꯔ‌ꯦ
ꯇꯥꯕꯔ‌ꯣ
ꯇꯥꯗ‌ꯦ
ꯇꯥꯗꯔ‌ꯣ ꯑꯖ‌ꯦ
ꯀꯩꯅꯣ ꯇꯥꯕꯗꯤ ꯇꯥꯏ ꯑꯗꯨꯒ ꯑꯃ ꯑꯃꯨꯛ ꯏꯀꯣ ꯆꯠꯄ ꯀꯩ ꯀꯩ ꯍꯥꯏꯅꯤ
ꯈꯪꯗꯦ ꯁꯤ ꯀꯃꯥꯏꯅ ꯇꯧꯗꯣꯏꯅꯣ ꯒ꯭ꯌꯥꯟꯇꯗꯤ ꯅꯪ ꯉꯁꯥꯏ ꯅꯪꯅ ꯇꯥꯏ ꯍꯥꯏꯕ
ꯆꯠꯄꯒꯤ ꯆꯠꯄꯩ ꯅꯦꯠ ꯆꯠꯄꯒꯤ ꯃꯈꯨꯣꯟꯗꯣ ꯑꯗꯨ ꯇꯧꯋꯦꯕ
ꯑ ꯑꯩ ꯀꯩꯅꯣꯁꯨ ꯇꯧꯗꯦꯗ ꯑꯩ ꯋꯥꯏ ꯐꯥꯏꯁꯨ ꯁꯝꯗꯦ ꯑꯩ ꯏꯁꯥ ꯅꯦꯠꯇꯅꯦꯕ ꯋꯥꯏ ꯐꯥꯏ ꯁꯝꯕꯗꯗꯤ ꯑꯩ ꯁꯨꯝ ꯊꯣꯛꯂꯛꯄꯀꯣ ꯐꯥꯝꯃ ꯀꯩꯅꯣ ꯂꯩꯖꯩ ꯅꯪꯅ ꯊꯝꯃ ꯍꯥꯏꯕ ꯅꯪꯅ ꯊꯝꯃꯣ ꯍꯥꯏꯕ ꯄꯣꯖꯤꯁꯟꯗꯨꯗꯅꯦ ꯊꯝꯃꯒꯅꯦ ꯑꯩꯅ ꯉꯥꯡ ꯋꯥꯡꯉꯉꯥꯏꯁꯦ ꯂꯦꯡꯕ ꯅꯠꯇꯦ ꯁꯤꯗ
ꯃꯈꯣꯟꯗ ꯑꯃ ꯆꯠꯄꯒꯤꯟꯕ ꯂꯞꯄꯒꯤ ꯀꯩꯅꯣꯝ ꯇꯧꯕꯗꯣ ꯑꯗꯨ
ꯑꯥꯎ ꯅ ꯍꯧꯖꯤꯛꯀꯥꯟ ꯅꯠꯇꯅꯅꯨꯡꯉꯥꯏꯇ꯭ꯦꯃꯣ
ꯅꯨꯡꯉꯥꯏꯇꯦ ꯅꯨꯡꯉꯥꯏꯇꯦ ꯌꯥꯗ꯭ꯔꯦ
ꯃꯇ꯭ꯔꯦ ꯃꯥꯏ ꯎꯠꯄꯗꯅꯤ ꯌꯥꯔ
ꯌꯥꯔꯣꯏ ꯏꯁꯩꯥꯅ ꯃꯔꯨ ꯇꯥ
ꯍꯥꯟꯅꯗꯤ ꯀꯥ ꯃꯅꯨꯡꯒꯤꯀꯥꯁꯦ ꯀꯩꯅꯣ ꯇꯧꯔꯝꯕꯅꯦ ꯐꯥꯏꯚ ꯖꯤ ꯑꯗꯨꯝ ꯀꯥꯅꯁꯦ ꯃꯌꯦꯛ ꯃꯨꯠꯈ꯭ꯔꯕ ꯐꯣꯔ ꯖꯤꯗ ꯀꯥ ꯅꯦꯠꯋꯥꯛ ꯑꯃꯈꯛ ꯀꯥ ꯂꯩꯈ꯭ꯔꯅꯤ
ꯑꯗꯦꯅꯦ
ꯅꯍꯥꯟ ꯃꯣꯕꯥꯏꯜꯁꯤ ꯁꯥꯟꯅꯩ ꯃꯣꯕꯥꯏꯜꯗꯤ ꯁꯥꯟꯅꯩ ꯃꯩ ꯂꯥꯛꯇꯦꯅ ꯁꯥꯟꯅꯕꯅꯦ ꯑ ꯀꯩꯅꯣ ꯇꯧꯕꯅꯤ ꯁꯥꯟꯅ ꯌꯥꯗꯕꯅꯤ ꯃꯣꯕꯥꯏꯜ
ꯅꯦꯠꯁꯤ ꯋꯥꯏꯐꯥꯏꯁꯤꯁꯨ ꯑꯝꯇ ꯌꯥꯗꯂꯦꯕ ꯚꯤꯗꯤꯑꯣ ꯌꯦꯡꯍꯥꯎ ꯌꯥꯗ꯭ꯔꯦꯕꯨ
ꯋꯥꯏ ꯐꯥꯏꯗꯤ ꯑꯗꯨꯒꯤꯗ ꯀꯔꯤꯝ ꯇꯧꯗꯦ
ꯎꯝ
ꯃꯤꯅ ꯑꯩꯗꯤ ꯏꯌꯥꯔꯇꯦꯜꯒ ꯖꯤꯑꯣꯁ ꯏꯌꯥꯔꯇꯦꯜꯅꯗꯤ ꯋꯥꯏ ꯐꯥꯏꯗꯤ ꯐꯗꯤ ꯐꯩ
ꯑꯣ ꯏꯌꯥꯔꯇꯦꯜ ꯅꯨꯡꯉꯥꯏꯅꯦ ꯍꯥꯏꯔꯦ ꯑꯗꯣ ꯈꯪꯗꯦ
ꯑꯗꯨꯈꯥꯡ ꯗꯦꯈꯥꯔꯅꯗꯤ ꯖꯤꯌꯣ ꯖꯤꯌꯣ ꯖꯤꯑꯣ ꯅꯣꯡꯉꯍ ꯍꯥꯏ ꯂ ꯏꯇꯔ ꯅꯅꯨꯡꯉꯕ ꯌꯥꯎ ꯑꯗꯨꯖꯤ ꯑꯣꯏꯣꯔꯦ
ꯎꯝ ꯑꯦ ꯃꯤ ꯃꯤ ꯃꯈꯥ ꯄꯣꯍꯜꯂꯤꯗꯅꯦ
ꯑꯃ ꯀꯃ ꯀꯗꯤ ꯃꯥꯅꯗꯝꯅꯤꯅ
ꯇꯈꯩꯖꯤꯑꯣ ꯍ ꯅꯨꯡꯉꯥꯏ ꯍꯥꯏꯁꯨ ꯅꯨꯡꯉꯥꯏꯇ ꯍꯧ ꯅꯨꯡꯉꯥꯏ ꯇꯝ
ꯋꯥꯔꯤꯔ ꯈꯔ ꯁꯔꯣ ꯋꯥꯔꯤ ꯈꯔ ꯁꯔꯣ ꯀꯩ ꯀꯩꯝ
ꯑꯣꯖꯤ ꯃꯩꯇ ꯅꯤꯋꯥꯡꯉꯝ ꯀꯟꯗꯦ ꯍꯥꯟꯅꯗꯤ ꯀꯜꯂꯝꯃꯤ
ꯑ ꯀꯥꯏꯩꯅꯣꯋꯥꯗꯗꯤ ꯖꯤꯌꯑꯣꯁꯦ ꯖꯤꯌꯑꯣꯁꯦ ꯑꯃꯨꯛ ꯀꯩꯅꯣꯗꯗꯤ ꯆꯤꯡꯂꯣꯝ ꯁꯥꯏꯠꯇꯗꯤ ꯑꯗꯨ ꯈꯔꯗꯤ ꯅꯨꯡꯉꯥꯏ ꯑꯩ ꯈꯪꯉꯦꯕ ꯑꯩꯈꯣꯏ ꯁꯥꯏ ꯃꯣꯏꯗ ꯃꯣꯏ ꯕꯣꯔꯗꯤꯡ ꯑꯃꯝ ꯆꯠꯀꯥꯟꯗꯟ ꯖꯤ ꯑꯣꯗꯣ ꯆꯤꯡꯗ ꯖꯤꯌꯑꯣ ꯆꯤꯡꯗꯗꯤ ꯖꯤꯌꯣ ꯅꯨꯡꯉꯥꯏꯕ ꯑꯩ ꯆꯤꯡꯗ ꯃꯣꯏ ꯣꯔꯠ ꯏꯡ ꯆꯠꯀꯥꯟꯗ ꯑꯩ ꯏꯌꯥꯔꯇꯦꯜꯁꯦ ꯀꯥ ꯑꯃ ꯀꯀꯥ ꯑꯩꯖꯤ ꯔꯤꯜꯁ ꯌꯨꯇ꯭ꯌꯨꯕ ꯐꯥꯎ ꯌꯦꯡꯉꯦ
ꯑꯗꯨꯅꯤ
ꯌꯥꯝ ꯋꯥꯏ
ꯑ ꯃꯐꯝ ꯃꯐꯝꯒꯤꯅꯁꯨ ꯄꯣꯜꯂꯤ ꯑꯗꯨꯅ
ꯀꯗꯤ ꯇꯥꯋꯥꯔ ꯇꯧꯋꯥꯔ ꯃꯈꯥ ꯄꯣꯜꯂꯦꯕ
ꯑꯃꯅꯦ ꯇꯋꯥꯔ ꯃꯊꯛ ꯀꯥꯀꯠꯂ ꯑꯣꯏꯅ ꯇꯧꯕꯅ ꯐꯔꯛꯅꯤ
ꯗꯤ ꯆꯤꯡ ꯍꯥꯏꯖꯔꯁꯨꯅ ꯑꯃꯨꯛ ꯑꯩꯈꯣꯏꯅ ꯑꯁꯣꯝꯗ ꯆꯤꯡ ꯀꯥꯔꯨꯕꯗꯣ ꯃꯊꯛ ꯑꯗꯨ ꯆꯤꯡ ꯑꯣꯏꯖꯔꯁꯨ ꯑꯗꯨꯝ ꯅꯦ ꯐꯪꯉꯦꯕ ꯑꯗꯨ
ꯑꯗꯨꯏ ꯑꯗꯨꯏꯗꯣ ꯑꯃꯨꯛꯒꯁꯨ ꯀꯥꯔꯨꯕꯗꯤ ꯌꯥꯖꯥꯅꯤ ꯑꯩꯈꯣꯏꯁꯦ
ꯑ ꯑꯗꯨꯗꯤ ꯖꯒꯥꯁꯨ ꯈꯪꯉꯕꯅꯤꯅꯀꯣ ꯅꯅꯥꯍꯎꯒꯤ ꯀꯂꯣ ꯑꯗꯨꯗ ꯗꯥꯏꯔꯦꯛ ꯀꯨꯝꯊꯔꯛꯄꯒꯤ ꯇꯥꯏꯃꯤꯡꯗꯣ ꯀ ꯇꯧ ꯀꯂꯝꯃꯤꯖ ꯇ ꯈꯪꯈꯤꯗꯕꯦ
ꯃꯗꯨꯅꯦ